ꯍꯜꯂꯣ
ꯍꯜꯂꯣ
ꯍꯜꯂꯣ ꯇꯥꯕ꯭ꯔꯣ
ꯇꯥꯏꯌꯦ
ꯑꯁ ꯑꯩ ꯍꯟꯗꯛ ꯃꯔꯛ ꯅꯨꯡꯉꯥꯏꯇꯦꯅꯦ ꯑꯩ
ꯑꯁ ꯅꯨꯡꯉꯥꯏꯌꯣꯍꯦ ꯀꯔꯤꯔ ꯄꯨꯟꯁꯤ ꯍꯥꯏꯕꯁꯤ ꯅꯨꯡꯉꯥꯏꯊꯣꯛꯀꯥꯗꯕꯅꯤꯅꯦ
ꯃꯤ ꯑꯃꯅ ꯑꯩꯉꯣꯟꯗ ꯀꯔꯤꯅꯣ ꯇꯧꯔꯥ
ꯄꯨꯟꯁꯤ ꯉꯥꯏꯕ ꯍꯥꯏꯕꯁꯤꯗꯤ ꯑꯁ ꯅꯨꯡꯉꯥꯏꯊꯣꯛꯀꯥꯗꯕꯅꯦ ꯄꯈꯪ ꯑꯣꯏꯔꯤꯉꯩ
ꯎꯝ ꯑꯗꯥ ꯅꯨꯡꯉꯥꯏꯊꯣꯛꯀꯦ ꯇꯧꯕꯅꯦꯕ ꯄꯥꯎ ꯑꯃ ꯇꯥꯕꯗꯨꯗ ꯑꯩꯗꯤ ꯑꯁ ꯌꯥꯗ꯭ꯔꯦ ꯊꯕꯥꯛ ꯀꯩ ꯂꯩꯕ ꯉꯝꯗ꯭ꯔꯦꯕ
ꯑꯁ ꯅꯪ ꯊꯕꯥꯛ ꯌꯩꯔꯒ ꯂꯩꯔꯦ ꯑꯣ ꯅꯨꯡꯉꯥꯏꯇꯦꯗ ꯑꯁ ꯑꯣꯟꯊꯣꯛꯄꯅꯤꯗꯀꯣ ꯉꯁꯤꯗꯤ ꯀꯔꯤ ꯍꯤꯟꯖꯥꯡ ꯆꯥꯔꯕ
ꯑ ꯌꯦꯟ ꯆꯥꯏ
ꯑꯁ ꯍꯥꯎꯋꯩꯅ ꯑꯗꯨꯗꯤ ꯌꯦꯟꯁꯥꯡ ꯑꯍꯥꯎꯕ ꯉꯥꯛꯇ ꯆꯥꯏꯀꯣ ꯅꯣꯏꯗꯤ
ꯑꯁ ꯏꯟꯁꯥꯡ ꯍꯥꯎꯕ ꯉꯥꯛꯇ ꯆꯥꯔ ꯀꯩꯒꯤ
ꯌꯥꯗꯔꯤꯒꯣ ꯐꯩꯗ ꯈꯔꯪ ꯅꯣꯏꯣꯏꯅꯤꯉꯥꯏ ꯀꯣ
ꯑꯣ ꯑꯩꯗꯤ ꯌꯥꯝ ꯀꯪꯉꯤꯗ ꯑꯗꯨꯏ ꯍꯟꯗꯛ ꯃꯔꯛꯇꯤ ꯅꯣꯏꯔꯦꯅ ꯅꯍꯥꯟꯋꯥꯏꯗꯤ ꯌꯦꯡꯕ ꯌꯥꯗꯕꯅꯤ
ꯅꯣꯏ ꯍꯥꯏꯗꯤ ꯂꯣꯏꯔꯦ ꯑꯩꯗꯤ ꯌꯥꯝ ꯀꯪꯉꯦ
ꯑꯥ ꯅꯪꯗꯤ ꯌꯥꯝ ꯀꯪꯕꯥꯅꯤ
ꯑꯩꯗꯤ ꯏꯁ ꯐꯤꯒꯔ ꯌꯥꯝ ꯇꯥꯕꯅꯦꯍꯦ
ꯑꯁ ꯇꯥꯔꯝꯃꯅꯤ ꯎꯝ
ꯐꯤꯒꯔ ꯇꯥꯔꯒ ꯅꯪ ꯅꯕꯥꯏ ꯌꯥꯝꯃꯤꯁꯤ ꯈꯪꯗ꯭ꯔꯣ
ꯑꯣ ꯑꯣ ꯑꯣ ꯌꯥꯝꯃꯝꯒꯅꯤ ꯌꯥꯝꯉ
ꯅ ꯚꯥꯏ ꯉꯥꯛꯇ ꯉꯥꯏꯔꯦ
ꯏꯚꯥꯏꯁꯨ ꯌꯥꯝꯃꯟꯕꯩ ꯈꯪꯗ꯭ꯔꯤꯅꯦ
ꯅꯪ ꯉꯁꯤꯗꯤ ꯀꯔꯤꯒꯤ ꯕꯣꯔ ꯌꯦꯡꯅꯤꯡꯗꯕ ꯃꯤ ꯏꯖꯤꯞ
ꯑꯁ ꯑꯩ ꯌꯦꯡꯅꯤꯡꯗ꯭ꯔꯦ ꯑꯩ ꯊꯃꯣꯏ ꯀꯥꯏꯔꯦ ꯉꯁꯤ
ꯑꯩ ꯊꯃꯣꯏ ꯀꯥꯏꯔꯤ ꯌꯦꯡꯅꯤꯡꯗ꯭ꯔꯦ ꯍꯥꯏꯑꯦ ꯍꯦ ꯀꯥꯏꯈꯤꯒꯅꯨꯍꯦ ꯊꯃꯣꯏ
ꯃꯦꯟꯁꯤꯟꯕ ꯉꯝꯃꯔꯣꯏꯗ
ꯑꯦ ꯃꯇꯝ ꯌꯥꯝ ꯂꯩꯔꯤꯗ ꯊꯥ ꯑꯃ
ꯑꯩꯁꯨ ꯑꯗꯨꯃꯥꯏꯅ ꯇꯧꯕ ꯇꯥꯔꯦ
ꯑ ꯑꯩꯅ ꯍꯥꯏꯕꯗꯨ ꯇꯧꯔꯣ ꯅꯪ ꯅꯪꯒꯤ ꯅꯃꯥꯒꯤ ꯍꯥꯞꯀꯦꯔꯥ ꯃꯤ ꯑꯇꯣꯞꯄꯒꯤ ꯂꯣꯏꯅ ꯍꯥꯞꯄ ꯌꯥꯏ
ꯀꯩ ꯏꯟꯁꯥꯡ ꯆꯥꯔꯒꯦ
ꯑꯩꯈꯣꯏ ꯉꯁꯤꯗꯤ ꯄꯥꯟꯒ ꯑꯣꯛꯁꯥ ꯆꯥꯌꯦ
ꯑꯣ ꯍꯥꯎꯋꯤꯅ
ꯑꯁ ꯍꯥꯎꯕꯅꯦ ꯏꯃꯥꯅ ꯊꯥꯕꯤꯕꯅꯦ ꯑꯁ ꯄꯥꯟ ꯍꯥꯏꯕꯗꯤ ꯀꯩꯅꯣꯗꯣ ꯅꯞ ꯅꯞ ꯂꯥꯎꯕꯗꯣ
ꯎꯝ
ꯂꯩꯕꯥꯛ ꯃꯈꯥꯗ ꯍꯧꯕꯗꯣ
ꯈꯪꯉꯦꯕ ꯑꯣ
ꯃꯁꯔꯨꯝ ꯅꯠꯇꯕ
ꯑꯣꯏ ꯗꯨꯗꯤ ꯀꯅꯥ ꯗꯨꯗꯤ ꯀꯅꯥꯗꯦ ꯑꯗꯨꯗꯤ ꯀꯔꯤ
ꯑꯁ ꯂꯩꯕꯥꯛ ꯃꯈꯥꯗ ꯍꯧꯕꯗꯣ
ꯂꯩꯕꯥꯛ ꯃꯈꯥꯗ ꯍꯧꯕꯗꯤ ꯈꯪꯗ꯭ꯔꯦ
ꯑꯁ ꯕꯤ ꯑꯥꯏꯗꯣ
ꯑꯣ ꯑꯣ ꯈꯪꯉꯦ ꯈꯪꯉꯦ ꯈꯪꯉꯦ ꯈꯪꯉꯦ ꯈꯪꯉꯦ ꯅꯣꯛꯑꯣ ꯑꯩꯗꯤ ꯑꯍꯥꯟꯕꯅꯤ ꯇꯤꯟ ꯇꯥꯕ ꯑꯗꯨꯃꯥꯏ ꯆꯠꯅꯕ꯭ꯔꯅꯦ ꯑꯗꯨ
ꯌꯨꯝꯗꯒꯤꯀꯣ ꯑꯣꯛꯁꯥ ꯑꯐꯨꯠꯄꯗꯣ ꯄꯤꯔꯛꯄ ꯑꯗꯨꯒ ꯑꯗꯨ ꯄꯥꯟꯒ ꯆꯥꯕꯅꯤꯅꯦ
ꯎꯝ ꯑꯩꯗꯤ ꯄꯥꯟ ꯍꯥꯏꯕꯁꯦ ꯀꯥꯎ ꯐꯥꯎ ꯀꯥꯎꯔꯨꯔꯦꯅꯦ
ꯅꯪꯁꯨ ꯕꯦꯔꯥꯅꯤꯍꯦ
ꯕꯦꯔꯥ ꯇꯧꯔꯛꯀꯅꯤ ꯍꯟꯇꯛ ꯃꯔꯛꯇꯤ ꯑꯩ
ꯅꯪꯁꯨ ꯃꯩꯇꯩ ꯃꯆꯥ ꯃꯥꯟꯗꯦꯗ ꯁꯦꯁ ꯄꯥꯟꯁꯨ ꯈꯪꯗꯗꯤ ꯅꯪ ꯃꯩ ꯇꯩ ꯃꯆꯥ ꯅꯠꯇ꯭ꯔꯦꯀꯣ
ꯑꯧ ꯅꯠꯇ꯭ꯔꯦ ꯑꯩꯗꯤ ꯀꯥꯎꯐꯥꯎ ꯀꯥꯎꯔꯨꯔꯦꯅꯦ ꯑꯁ ꯀꯩꯒꯤ ꯁꯥꯕ
ꯑꯁ ꯁꯥꯥꯕꯅꯤꯅꯦ ꯀꯔꯤ ꯁꯥꯕ ꯍꯥꯏꯌꯦꯅꯦ
ꯍꯧꯖꯤꯛꯄꯨ ꯀꯥꯏ ꯅꯨꯡꯗꯥꯡꯗꯕꯨ ꯀꯅꯥꯅ ꯁꯥꯕ ꯍꯧꯅꯒꯦ
ꯑꯁ ꯁꯤ ꯇꯝꯄꯥꯛꯇꯗꯤ ꯌꯥꯝ ꯁꯥꯏꯌꯦꯗ ꯆꯤꯡꯗꯅꯕꯨ ꯏꯪꯕ ꯋꯥꯅꯦ ꯑꯩꯈꯣꯏꯗꯤ ꯌꯥꯗ꯭ꯔꯦ ꯀꯥꯒꯗꯧꯔꯦ
ꯑꯣ ꯑꯩꯈꯣꯏꯗꯤ ꯌꯥꯝ ꯏꯪꯉꯤꯗ ꯅꯨꯡꯗꯥꯡ ꯑꯣꯏꯗꯤ ꯑꯩꯁ ꯅꯤꯡꯊꯝ ꯊꯥꯒ ꯆꯞ ꯃꯥꯅꯩ ꯎꯝ
ꯑꯩꯈꯣꯏꯗꯤ ꯁꯥꯕꯅ ꯇꯨꯝꯕ ꯌꯥꯗꯦ
ꯈꯣꯏꯗꯤ ꯏꯪꯕꯅ ꯂꯣꯏꯔꯦ ꯍꯧꯖꯤꯛꯇꯤ
ꯕ꯭ꯂꯦꯡꯀꯦꯠ ꯏꯜꯂꯒ ꯇꯨꯝꯕ꯭ꯔꯣ
ꯍꯥꯥ
ꯕ꯭ꯂꯦꯡꯀꯦꯠ ꯏꯜꯂꯒ ꯇꯨꯝꯕ꯭ꯔꯣ
ꯇꯨꯝꯗꯦꯗ ꯕ꯭ꯂꯦꯡꯀꯦꯠꯇꯤ ꯕ꯭ꯂꯦꯡꯀꯦꯠ ꯏꯜꯂꯒꯗꯤ ꯇꯨꯝꯗꯦꯗ
ꯐꯥꯒꯤ ꯇꯧꯕꯅꯤ ꯁꯥꯏꯗ ꯑꯩꯈꯣꯏꯗꯁꯨ ꯉꯁꯤ ꯅꯣꯡ ꯆꯨꯒꯗ꯭ꯔꯥꯅ ꯈꯟꯕꯅꯦ ꯑꯗꯨ ꯆꯨꯗꯦ ꯑ
ꯎꯝ
ꯅꯣꯡꯁꯨ ꯆꯨꯗꯦꯅꯦ ꯉꯁꯥꯏ ꯈꯤꯇꯪꯗꯣ ꯆꯨꯔꯒ ꯈꯤꯛꯂꯒ ꯆꯨꯒꯦ ꯇꯧꯔꯒ ꯆꯨꯗꯦꯕ
ꯑꯣ ꯆꯨꯋꯣ ꯍꯥꯏꯕ ꯌꯥꯗ꯭ꯔꯣ
ꯌꯥꯗꯕꯩꯅꯦ ꯍꯟꯗꯛ ꯃꯔꯛꯁꯦ ꯃꯑꯣꯡꯃ ꯏꯇꯧ ꯇꯧꯏꯅꯦ
ꯎꯝ ꯋꯦꯗꯔꯁꯦ ꯌꯥꯗꯦꯅꯦ
ꯎꯝ ꯂꯧꯁꯨ ꯁꯨꯕ ꯌꯥꯗ꯭ꯔꯦꯅꯦ ꯅꯣꯡ ꯆꯨꯗꯕꯩ
ꯑꯩ ꯌꯥꯝ ꯁꯥꯕ ꯃꯇꯝꯅꯤꯅ ꯎꯄꯥꯏ ꯂꯩꯇ꯭ꯔꯦ
ꯍꯟꯗꯛ ꯊꯥꯁꯦ ꯅꯣꯡꯖꯨ ꯅꯣꯡꯖꯨ ꯊꯥꯔꯥ
ꯅꯣꯡꯖꯨ ꯊꯥ ꯅꯠꯇꯦꯍꯦ ꯁꯤ ꯀꯥꯂꯦꯟ ꯊꯥꯅꯦ
ꯀꯥꯂꯦꯟꯊꯥ ꯑꯣꯏꯔꯣꯏꯍꯦ ꯂꯧ ꯍꯧꯕ ꯃꯇꯝꯅꯦ ꯑꯗꯨꯒꯤ ꯅꯣꯡ ꯆꯨꯕ ꯍꯧꯔꯅꯤ
ꯎꯝ ꯅꯣꯛꯑ ꯅꯣꯛꯇꯦ
ꯀ꯭ꯔꯤ ꯀ꯭ꯔꯤ ꯍꯥꯏꯔꯣ ꯍꯥꯏꯔꯣ
ꯑꯦ ꯅꯣꯡ ꯆꯨꯕ ꯊꯥꯔꯅꯦ
ꯑꯩꯁ ꯑꯩ ꯒ꯭ꯌꯥꯟ ꯇꯥꯕ ꯌꯥꯟ ꯇꯥꯗꯕ ꯉꯥꯛꯇ ꯉꯥꯏꯗꯅ
ꯑꯥ ꯍꯥꯏꯔꯣ ꯍꯥꯏꯔꯣ ꯒꯤꯌꯥꯟ ꯇꯥꯅꯤꯡꯉꯥꯏ ꯍꯥꯏꯕꯅꯦ ꯀꯔꯤꯔ
ꯁꯤ ꯀꯔꯤꯔ ꯒꯤꯌꯥꯟ ꯇꯥꯗ꯭ꯔꯦꯅꯦ
ꯎꯝ ꯃꯀꯣꯛ ꯃꯩ ꯁꯝꯅꯗꯕ ꯉꯥꯛ ꯉꯥꯛꯇ
ꯑꯗꯨꯅꯦ
ꯎꯝ꯫
ꯃꯀꯣꯡ ꯃꯃꯩ ꯁꯥꯗ꯭ꯔꯦ ꯎꯝ ꯌꯥꯝ ꯁ ꯍꯥꯏꯌꯦ ꯅꯪꯗꯤ ꯀꯔꯤ ꯇꯧꯕ꯭ꯔꯥ꯫
ꯑꯩꯗꯤ ꯑꯗꯨꯝ ꯂꯩꯅ ꯐꯃꯨꯡꯗ ꯍꯤꯞꯄꯒ ꯑꯗꯨꯝ ꯀꯣꯜ ꯇꯧꯑꯦꯅ
ꯍꯥꯥ ꯀꯔꯤ ꯍꯥꯏꯕ ꯇꯥꯗ꯭ꯔꯦ꯫
ꯐꯃꯨꯡꯗ ꯍꯤꯞꯄꯒ ꯑꯗꯨꯝ ꯂꯩꯔꯦꯕ꯫
ꯎꯝ꯫
ꯇꯨꯝꯗ꯭ꯔꯦꯍꯦ
ꯇꯨꯝꯕ ꯌꯥꯗ꯭ꯔꯣ ꯌꯥꯝ ꯁꯥꯕ ꯀꯥꯟꯗ
ꯑꯁ ꯌꯥꯝ ꯁꯥꯕ ꯀꯥꯟꯗ ꯀꯃꯥꯏ ꯇꯨꯝꯒꯅꯤ ꯍꯣꯔꯦꯟ ꯈꯪꯗꯦ ꯉꯁꯤꯗꯤ ꯎꯝ
ꯒꯨꯠ ꯅꯥꯏꯠ ꯒꯨꯠ ꯅꯥꯏꯠ ꯊꯥꯜꯂꯒ
ꯑꯥ
ꯃꯄꯥꯟꯗ ꯐꯝꯃꯣ ꯅꯨꯡꯉꯥꯏꯕꯅꯦ
ꯑꯁ ꯀꯨꯟꯅꯥ ꯌꯥꯎꯗꯦ ꯑꯩꯉꯣꯟ ꯑꯩꯈꯣꯏꯗ ꯀꯥꯡ ꯌꯥꯝꯃꯟꯕꯒꯤ ꯒꯨꯠ ꯅꯥꯏꯠ ꯐꯥꯎ ꯆꯪꯗ꯭ꯔꯦ
ꯑꯣ ꯑꯁ ꯑꯗꯨꯗꯤ ꯌꯦꯔꯨꯝ ꯃꯀꯨꯗꯣ
ꯑꯣ ꯑꯗꯨ ꯊꯖꯔ ꯈꯟ ꯑꯁ ꯍꯧꯖꯤꯛꯇꯤ ꯃꯄꯥꯟ ꯃꯄꯥꯟ ꯊꯣꯛꯅꯤꯡꯗꯦꯗ ꯃꯄꯥꯟ ꯊꯣꯛꯑꯗꯤ ꯑ ꯀꯩ ꯍꯥꯏꯁꯤꯔꯥ ꯀꯣꯜ ꯇꯧꯕ ꯅꯨꯡꯉꯥꯏꯇꯦꯕ
ꯃꫭ
ꯃꯥꯝꯃꯅꯤꯅꯀꯣ
ꯑꫭ
ꯀꫭꯜ ꯇꯧꯕ ꯃꯇꯝꯗ ꯈꯣꯟꯖꯦꯜꯗꯣ ꯌꯥꯝ ꯂꯥꯞꯅ ꯆꯠꯂꯦꯕ ꯎꯝ꯫ ꯊꯕꯛ ꯁꯨꯔꯤꯔꫭ
ꯁꯨꯗꯦꯗ
ꯎꯝ ꯍꯣꯏꯁ ꯀꯗꯥꯏꯗꯒꯤ ꯂꯥꯛꯄ ꯃꯈꫭꯟꯔꯣ
ꯁꯤꯗ ꯐꯨꯠꯕꯣꯜ ꯌꯦꯡꯅꯤꯡꯉꯥꯏ ꯇꯧꯅꯕꯀꯣ ꯑꯗꯨꯒꯤ
ꯑꯣ ꯅꯪꯁꯨ ꯌꯦꯡꯕ꯭ꯔꯣ
ꯑꯩꯗꯤ ꯌꯦꯡꯗꯥꯗꯤ ꯌꯦꯡꯉꯅꯤ
ꯑꯣ
ꯈꯪꯗꯦꯅꯦ ꯑꯁ ꯐꯨꯠꯕꯣꯜꯁꯨ ꯌꯦꯡꯅꯤꯡꯕ ꯑꯃꯁꯨ ꯌꯦꯡꯅꯤꯡꯕ ꯑꯃꯁꯨ ꯋꯥꯔꯤꯁꯨ ꯁꯥꯅꯤꯡꯉꯦ ꯐꯨꯠꯕꯣꯜꯁꯨ ꯌꯦꯡꯅꯤꯡꯉꯦ ꯑꯁ ꯃꯊꯥ ꯁꯥꯔꯦꯗ
ꯑꯁ ꯃꯊꯥ ꯁꯥꯅꯨꯗ
ꯀꯔꯤ ꯇꯧꯁꯤꯔꯥ ꯈꯪꯗꯔꯦꯅꯦ꯫
ꯅꯪꯗꯤ ꯕꯣꯜꯁꯨ ꯌꯦꯡꯉꯣꯏ ꯍꯥꯏꯌꯦ ꯅꯨꯡꯉꯥꯏꯇꯦꯅꯦ
ꯁ ꯌꯦꯡꯉꯔꯣꯏꯗ ꯏꯊꯟꯗꯅꯤꯅ ꯌꯦꯡꯕ ꯅꯨꯡꯉꯥꯏꯇꯦ ꯕꯣꯜꯗꯤ ꯑꯁ ꯃꯤ ꯌꯥꯝꯗꯦ ꯕꯣꯜꯗꯤ ꯃꯤ ꯌꯥꯝꯗꯤ ꯌꯦꯡꯕ ꯅꯨꯡꯉꯥꯏꯕꯅꯦꯕ
ꯅꯪ ꯀꯔꯤꯕ ꯕꯣꯜ ꯌꯦꯡꯕꯗꯣ
ꯑꯥ
ꯅꯪ ꯑꯥ ꯊꯥꯔꯛꯑꯦꯗꯅ
ꯑꯥ
ꯑꯗꯨꯗꯣ ꯀꯃꯥꯏꯅ ꯌꯦꯡꯕ꯭ꯔꯣ
ꯑꯗꯨꯝ ꯆꯪꯉꯒ ꯌꯦꯡꯕ ꯌꯥꯕꯅꯤꯅꯦ
ꯑꯗꯨ ꯌꯥꯝ ꯊꯣꯛꯂꯦꯛꯗꯦꯅ ꯑꯁꯤ ꯀꯔꯝꯕ ꯑꯥ ꯍꯥꯏꯗꯤ ꯇꯤꯛ ꯇꯧꯔꯒ ꯌꯦꯡꯕ꯭ꯔꯥ ꯍꯥꯏꯕꯅꯤꯗ
ꯐꯥꯔꯁ ꯐꯥꯔꯁꯀꯤꯗꯨ ꯌꯦꯡꯉꯣ
ꯑꯣ ꯌꯥꯔꯦ ꯌꯥꯔꯦ ꯍꯧꯖꯤꯛ ꯁꯅꯥꯅꯕꯗꯤ ꯍꯧꯔꯦꯅꯦ
ꯐꯪꯗꯤ ꯐꯪꯕ꯭ꯔꯥ
ꯍꯥ ꯐꯪꯉꯦ ꯐꯪꯉꯦ
ꯎꯝ
ꯋꯥꯔꯤ ꯁꯅꯕꯨ ꯂꯣꯏꯔꯗꯤ ꯉꯍꯥꯛ ꯌꯦꯡꯒꯅꯤ ꯑꯗꯨꯒ ꯑꯃꯨꯛ ꯑꯩ ꯄꯥꯎ ꯄꯤꯔꯛꯀꯦꯀꯣ ꯅꯨꯡꯉꯥꯏꯇ꯭ꯔꯗꯤ
ꯌꯥꯔꯣꯏ ꯇꯣꯏꯅ ꯄꯤꯔꯛꯑꯣ ꯑꯩ ꯉꯁꯤꯗꯤ ꯇꯣꯃꯔꯣꯏ ꯉꯔꯥꯡ ꯉꯁꯥꯏ ꯇꯨꯝꯃꯦꯕ ꯑꯍꯥ
ꯑꯣ ꯑꯁ ꯅꯪꯗꯤ
ꯉꯁꯥꯏ ꯃꯩ ꯂꯥꯛꯇ ꯃꯩ ꯂꯥꯛꯇꯕꯒꯤ ꯅꯦꯠꯋꯥꯥꯛꯁꯨ ꯌꯥꯗꯕꯣꯏ ꯑꯁ ꯑꯩ ꯉꯁꯤ ꯊꯝꯃꯣꯏ ꯌꯥꯝ ꯀꯥꯏꯈ꯭ꯔꯕꯅꯤ
ꯑꯁ ꯅꯨꯡꯉꯥꯏꯇꯦꯗꯀꯣ
ꯈꯪꯗ꯭ꯔꯦ
ꯍꯧꯖꯤꯛꯇꯤ ꯃꯩ ꯂꯥꯛꯑꯝꯅꯤꯗ
ꯑꯧ ꯂꯥꯛꯑꯦꯗ ꯍꯧꯖꯤꯛꯇꯤ
ꯑꯗꯨꯗꯤ ꯅꯨꯡꯉꯥꯏꯔꯅꯤ
ꯎꯝ ꯍꯧꯖꯤꯛꯇꯤ ꯈꯔ ꯅꯨꯡꯉꯥꯏꯔꯦ ꯋꯈꯥ ꯑꯋꯥꯕꯁꯤꯡꯗꯨ ꯈꯔꯗꯤ ꯀꯣꯛꯊꯣꯛꯑꯦꯗꯅ
ꯑꯁ ꯌꯥꯝ ꯐꯕ ꯋꯥꯅꯤꯅꯦ ꯅꯪꯒꯤꯗꯨꯗꯤ ꯅꯪ ꯄꯨꯡ ꯀꯌꯥꯗ ꯍꯧꯒꯠꯄ꯭ꯔꯥ
ꯑꯌꯨꯛꯇꯔꯥ
ꯎꯝ
ꯑꯌꯨꯛꯇ ꯁꯚꯦꯟ ꯁꯕꯦꯟꯃꯛ ꯑꯦ ꯇꯔꯦꯠ ꯃꯈꯥꯏ ꯇꯔꯨꯛ ꯑꯗꯨ ꯑꯣꯏꯔꯕꯅꯤ
ꯑꯁ ꯑꯗꯨꯗꯤ ꯉꯟꯅ ꯍꯧꯒꯠꯂꯤꯅꯦ
ꯎꯝ ꯍꯌꯦꯡꯗꯤ ꯑꯗꯨꯝꯃꯥꯏ ꯍꯧꯒꯠꯄ ꯉꯝ ꯉꯝꯗꯧ ꯃꯥꯟꯗꯦ ꯑꯁ ꯍꯧꯒꯠꯄ ꯃꯇꯝꯗ ꯑꯩꯉꯣꯟꯗ ꯀꯣꯜ ꯇꯧꯔꯛꯑꯣ
ꯑꯁ ꯑꯩꯗꯤ ꯅꯉꯣꯟꯗ ꯇꯧꯔꯛꯑꯣ ꯍꯥꯏꯒꯦ ꯇꯧꯔꯒ
ꯑꯩꯁꯨ ꯇꯧꯔꯛꯀꯦꯕ
ꯇꯧꯔꯣ ꯇꯧꯔꯣ ꯍꯧꯗꯣꯔꯛꯑꯣ ꯏꯕꯥꯟꯅꯤ ꯋꯥꯔꯤ ꯁꯥꯟꯅꯁꯦ ꯏꯕꯥꯟꯅꯤ ꯋꯥꯔꯤ ꯁꯥꯗꯕ ꯌꯥꯗ꯭ꯔꯦ
ꯆꯥꯗꯕ ꯌꯥꯗ꯭ꯔꯦ ꯍꯟꯗꯛ ꯃꯔꯛꯁꯦ꯫
ꯏꯕꯥꯅꯤ ꯇꯣꯏꯅ ꯋꯥꯔꯤ ꯁꯥꯟꯅꯕ ꯇꯥꯔꯦ ꯉꯁꯥꯏꯁꯨ ꯑꯥ ꯀꯩꯅꯣꯗꯣ ꯑꯈꯣꯏ ꯈꯨꯟꯒꯤ ꯏꯆꯦꯗꯣ
ꯑꯣ
ꯑꯁ ꯅꯪ ꯉꯁꯥꯏ ꯋꯥꯔꯤ ꯁꯥꯟꯅꯩ ꯍꯥꯏꯕ ꯏꯆꯦꯗꯣ
ꯎꯝ ꯎꯝ
ꯑꯗꯨꯒꯁꯨ ꯉꯁꯥꯏ ꯁꯥꯟꯅꯕꯅꯦꯕ꯫
ꯑꯣ
ꯀꯗꯥꯏꯗꯒꯤ ꯋꯥꯔꯤ ꯁꯥꯟꯅꯕ ꯅꯣꯛꯄꯗ ꯂꯣꯏꯔꯦ ꯅꯣꯛꯄꯗ ꯋꯥꯔꯤ ꯁꯥꯐꯝ ꯈꯪꯗꯦ꯫
ꯃꯥꯗꯤ ꯌꯥꯝ ꯅꯣꯛꯀꯟꯕꯅꯦ ꯑꯩꯉꯣꯟꯗꯒꯤ ꯍꯦꯂꯦ꯫
ꯑꯩ ꯅꯣꯛꯑꯒ ꯅꯣꯛꯑꯒ ꯁꯥꯟꯅꯔꯒꯀꯣ ꯖꯥꯠ ꯖꯥꯠꯅꯦ ꯃꯉꯣꯟꯗ ꯑꯥ ꯃꯥ
ꯅꯪ ꯌꯥꯝ ꯅꯣꯛꯀꯜꯂꯤꯅꯥ
ꯎꯝ ꯀꯔꯤꯕ ꯑ ꯑꯃ ꯌꯨ ꯉꯥꯎꯕ ꯅꯨꯄꯥꯅ ꯀꯣꯜ ꯇꯧꯔꯦ ꯍꯥꯏꯕꯗꯨ ꯈꯪꯕ꯭ꯔꯥ?
ꯈꯪꯗꯦꯗ ꯑꯧ
ꯁ꯭ꯇꯦꯇꯁ ꯊꯝꯕꯗꯣ
ꯑꯣ ꯑꯣ ꯎꯔꯦ꯫
ꯑꯩꯉꯣꯟꯗꯁꯨ ꯍꯥꯏꯔꯛꯄꯅꯦꯕ ꯃꯁꯛꯇꯨꯒ ꯌꯥꯝ ꯄꯛꯄ ꯋꯥꯅꯤ꯫
ꯎꯝ ꯃꯥꯗꯤ ꯌꯨ ꯉꯥꯎꯕꯗ ꯑꯗꯨꯝ ꯆꯦꯟꯈ꯭ꯔꯅꯤ꯫
ꯑꯜꯂ ꯍꯦꯟꯃꯟꯗ꯭ꯔꯣ ꯅꯪꯁꯨ
ꯈꯪꯗ꯭ꯔꯦ
ꯕꯦꯔꯥꯅꯤꯍꯦ
ꯕꯦꯔꯥꯒꯤ ꯕꯣꯝꯅꯦ ꯍꯟꯗꯛꯅ ꯎꯝ
ꯑꯁꯤ ꯐꯨꯠꯕꯣꯜ ꯌꯦꯡꯕꯁꯦ ꯀ꯭ꯋꯥꯂꯤꯇꯤꯁꯨ ꯊꯣꯛꯂꯛꯇꯦꯅꯦ꯫
ꯑꯩꯁ ꯊꯣꯛꯂꯛꯄꯅꯤ ꯅꯪ ꯇꯧꯕ ꯍꯩꯇꯕꯩꯅꯦ꯫
ꯑꯣ ꯂꯩꯔꯦ ꯂꯩꯔꯦ꯫
ꯀ꯭ꯋꯥꯂꯤꯇꯤ ꯌꯥꯝ ꯊꯝꯂꯝ ꯊꯝꯒꯅꯨꯀꯣ꯫
ꯍꯥꯥ
ꯀ꯭ꯋꯥꯂꯤꯇꯤ ꯌꯥꯝ ꯊꯝꯒꯅꯨꯕ
ꯑꯁ ꯑꯩꯗꯤ ꯀꯩꯁꯨ ꯀꯥꯏꯗꯦ ꯉꯁꯤꯗꯤ ꯄꯨꯔꯥ ꯅꯦꯠꯇꯣ ꯐꯨꯜꯗ ꯂꯩꯌꯦ꯫
ꯑꯗꯨ ꯑꯣꯏꯔꯁꯨ ꯐꯨꯜꯗ ꯂꯩꯔꯁꯨ ꯑꯩꯁ ꯗꯤꯗ ꯇꯧꯔꯗꯤꯀꯣ ꯌꯥꯗꯕꯅꯤꯕ꯫ ꯅꯦꯠꯇꯣ ꯌꯥꯝ ꯆꯪꯒꯟꯕꯅꯦ꯫
ꯑꯁ ꯆꯥꯁꯅꯨꯗ ꯊ꯭ꯔꯤ ꯖꯤꯕꯤ ꯂꯩꯔꯤꯕꯅꯦ꯫
ꯎꯝ
ꯊ꯭ꯔꯤ ꯖꯤꯕꯤꯗꯤ ꯌꯦꯡꯕ ꯉꯝꯃꯔꯣꯏꯅ ꯀꯩꯅꯣ
ꯑꯦꯁ ꯀꯣꯟꯅꯔꯣꯏꯍꯦ ꯑꯩ ꯍꯥꯟꯅ ꯌꯦꯡꯕꯗꯣ ꯑꯩꯅ ꯍꯥꯟꯅ ꯌꯦꯡꯕꯗꯣ ꯋꯥꯟ ꯖꯤꯕꯤꯗꯣ
ꯎꯝ
ꯏꯁ ꯃꯤꯅꯤꯠ ꯇꯔꯥ ꯇꯔꯥ ꯐꯥꯎ ꯐꯥꯎ ꯐꯥꯗꯦꯅꯦ꯫
ꯂꯥ ꯑꯗꯨꯗꯤ ꯑꯁ ꯑꯃꯥ ꯍꯥꯏꯗꯤ ꯌꯥꯝ ꯁꯦꯡꯗ꯭ꯔꯒ ꯌꯦꯡꯕꯁꯨ ꯅꯨꯡꯉꯥꯏꯇꯦꯅ꯫
ꯎꯝ ꯌꯥꯝ ꯁꯦꯡꯉꯗꯤ ꯑꯁ ꯌꯦꯡꯕꯁꯨ ꯅꯨꯡꯉꯥꯏꯔꯦ ꯑꯗꯨꯅꯦꯕ꯫
ꯑꯩꯗꯤ ꯀ꯭ꯋꯥꯂꯤꯇꯤꯗꯣ ꯁꯦꯡꯗ꯭ꯔꯒꯗꯤ ꯕꯤꯠ ꯂꯩꯇꯦꯕ꯫
ꯑꯗꯨꯅꯤ
ꯑꯅꯤ ꯄꯨꯡ ꯀꯌꯥꯗ ꯍꯧꯒꯠꯀꯦ
ꯇꯦ ꯇꯜꯂꯦꯗꯥ ꯀꯔꯤꯕ
ꯄꯨꯡ ꯀꯌꯥꯗ ꯍꯧꯒꯠꯀꯦꯕ
ꯑꯁ ꯑꯩꯗꯤ ꯊꯕꯛ ꯆꯠꯂꯝꯗꯥꯏꯗ ꯉꯥꯛꯇ ꯍꯧꯒꯠꯄꯒꯤꯀꯣ ꯃꯇꯝ ꯌꯥꯝ ꯊꯦꯡꯉꯦ ꯍꯌꯦꯡꯗꯤ ꯄꯨꯡ ꯇꯔꯦꯠꯇ ꯍꯧꯒꯠꯒꯅꯤ
ꯑꯣ ꯊꯦꯡꯅ ꯍꯧꯒꯠꯂꯨꯗ ꯀꯩꯁꯨ ꯀꯥꯏꯗꯝꯅꯤ
ꯊꯕꯛ ꯅꯪꯗ꯭ꯔꯦꯅꯦ ꯍꯌꯦꯡ ꯉꯟꯅ ꯂꯥꯛꯑꯣ ꯍꯥꯏꯕ
ꯑꯩꯁ ꯂꯥꯛꯄ ꯉꯝꯗꯦ ꯍꯥꯏꯌꯣ ꯅꯥꯔꯦ ꯍꯥꯏꯌꯣ
ꯊꯕꯛ ꯉꯟꯅ ꯉꯟꯅ ꯂꯥꯛꯑꯣ ꯉꯥꯛꯇ ꯍꯥꯏꯌꯦ ꯌꯥꯝ ꯁꯥꯎꯅꯤꯡꯉꯦ
ꯑꯩ ꯁꯥꯎꯔꯛꯑꯒꯦ ꯍꯥꯏꯅ ꯇꯧꯔꯣꯗꯨ